ꯍꯜꯂꯣ
ꯍ꯭ꯂꯣ
ꯑꯁ ꯀꯩ ꯀꯩ ꯇꯧꯔꯤꯒꯦ
ꯏ ꯑꯃ ꯁꯨꯝ ꯌꯦꯡꯉꯝꯃꯅꯤꯅꯦ
ꯀꯩꯐꯇꯪ ꯌꯦꯡꯉꯤꯅꯣ
ꯆꯔ ꯐꯨꯜ ꯑꯣ ꯌꯦ ꯗꯨꯟꯌꯥ ꯍꯥꯏꯕ꯭ꯔꯥ ꯀꯩꯅꯣꯚꯥꯏ
ꯑꯩꯈꯣꯏꯅꯣ ꯀꯌꯥꯝꯃ ꯀꯨꯏꯔꯕ ꯐꯤꯂꯝꯅꯣ ꯇꯥꯗ꯭ꯔꯤ
ꯏꯗꯣ ꯗꯣꯀꯨꯃꯦꯟꯇ꯭ꯔꯤ ꯗꯣꯀꯨꯃꯦꯟꯇꯔꯤꯅꯦ
ꯐꯤꯂꯝ ꯋꯥꯔꯤ ꯀꯃꯥꯏ ꯀꯃꯥꯏꯅ ꯇꯧꯒꯦ
ꯐꯦꯃꯤꯂꯤꯒꯤ ꯀꯩꯅꯣꯅꯤ ꯔꯥꯏꯇꯔ ꯑꯃꯒꯤ ꯋꯥꯔꯤ ꯁꯨꯝ ꯅꯩꯅꯅꯕꯩ ꯋꯥꯟ
ꯎꯝ ꯑꯦꯋꯥꯗ ꯀꯀꯥ ꯐꯪꯕ ꯌꯥꯎꯕ꯭ꯔꯣ ꯐꯤꯂꯝ
ꯕꯨꯕ
ꯑꯦꯋꯥꯔꯗꯀ ꯐꯪꯕ ꯐꯤꯂꯝ ꯂꯅꯥꯕ ꯗꯣꯀꯨꯃꯦꯟꯇ꯭ꯔꯤ ꯑꯦꯋꯥꯔꯗ
ꯑꯦꯋꯥꯔꯗ ꯐꯪꯕ ꯃꯣꯏ ꯀꯦꯃꯦꯔꯥ ꯅꯝꯕ ꯌꯥꯝ ꯐꯖꯕ
ꯑꯥ
ꯋꯥꯏ ꯋꯥꯔꯤ ꯈꯨꯂꯤ ꯀꯩꯀꯥꯁꯤꯁꯨ ꯑꯗꯨ ꯁꯨꯝ ꯌꯦꯡꯉꯤꯅꯦ ꯌꯥꯎꯏ ꯌꯦꯡꯕ ꯌꯥꯕ ꯌꯥꯎꯒꯦꯅ ꯁꯤ ꯀꯃꯥꯏ ꯀꯃꯥꯏ ꯇꯧꯔꯕ ꯈꯔ ꯀꯥꯏ ꯆꯠꯊꯔꯨꯔꯕ ꯍꯥ
ꯁꯤ ꯊꯕꯛꯁꯦ ꯑꯩꯈꯣꯏ ꯈꯪꯒ ꯊꯕꯛ ꯇꯧꯃꯤꯟꯅꯕ ꯆꯠꯂꯦ ꯃꯣꯏꯔꯦꯟꯗ ꯇꯧꯔꯦ ꯅꯨꯃꯤ ꯇꯥꯔ ꯇꯧꯕꯗ ꯇꯥꯖꯥꯗꯦ ꯑꯗꯒꯤ ꯀꯩꯅꯣ ꯇꯧꯔꯦ ꯕꯣꯠ ꯑꯃ ꯉꯥꯏꯍꯥꯛ ꯁꯥꯟꯅꯍꯧꯔꯦ ꯍꯣꯁꯇꯦꯜꯗ ꯑꯃꯨꯛ ꯍꯜꯂꯛꯑꯦ ꯍꯧꯖꯤꯛ ꯃꯟ ꯌꯨꯡꯉꯒ ꯄꯣꯊꯥꯔꯤ
ꯀꯕ
ꯃꯟꯖꯨꯡꯉꯒ ꯄꯣꯊꯥꯔꯤꯌꯦ ꯍꯧꯖꯤꯛꯇ
ꯆꯥꯛ ꯌꯦꯟꯁꯥꯡꯗꯤ ꯃꯊꯦꯜ ꯀꯩ ꯆꯠꯊꯔꯕ
ꯃꯁꯤ ꯍꯋꯥꯏ ꯑꯃ ꯇꯧꯒꯦꯅ ꯇꯧꯔꯝꯃꯦ ꯑꯗꯒꯤ ꯑꯃꯨꯛ ꯌꯦꯟ ꯂꯩꯕ ꯊꯣꯛꯅꯅꯦꯅ ꯑꯃꯨꯛ ꯄꯩꯁꯥ ꯈꯥꯏꯅ ꯌꯦꯟ ꯑꯃꯨꯛ ꯌꯦꯟ ꯈꯔ ꯃꯨꯈꯠꯂꯦ ꯃꯣꯏ ꯂꯣꯏ ꯇꯧꯈ꯭ꯔꯦ ꯑꯗꯨꯒ ꯆꯥꯔꯦ ꯅꯣꯏꯗꯤ
ꯀꯣꯏꯁꯨ ꯃꯉꯥꯏꯦ ꯍꯋꯥꯏ ꯀꯔꯤꯝ ꯇꯧꯔꯒ ꯂꯣꯏꯁꯜꯂꯦ
ꯍꯅꯣ
ꯊꯥꯁꯤꯕꯣ ꯎꯝ ꯍꯋꯥꯏ ꯌꯦꯁ ꯑꯩ ꯑꯌꯨꯛꯁꯨ ꯆꯥ ꯅꯨꯡꯗꯥꯡꯁꯨ ꯆꯥ ꯍꯋꯥꯏꯁꯦ
ꯅꯣꯏꯗꯨ ꯂꯣꯏꯃꯤꯅꯤꯅ ꯍꯋꯥꯏ ꯐꯥꯏꯗꯣꯔꯔꯕ
ꯑꯇ ꯉ ꯍꯋꯥꯏ ꯑꯇ
ꯍꯣꯏ ꯍꯣꯏꯅꯦ ꯐꯥꯏꯔꯛꯑꯅꯤ ꯈꯜꯂꯦ ꯍꯥꯏꯗꯤ
ꯍꯥꯏꯔꯗ
ꯑꯁꯤꯗꯤ ꯅꯪ ꯊꯕꯛ ꯀꯩꯀꯥ ꯀꯃꯥꯏꯅ ꯇꯧꯔꯒꯦ
ꯑꯗꯨ ꯑꯃ ꯑꯩꯅ ꯍꯌꯦꯡ ꯍꯥꯏꯕꯗꯣ ꯆꯠꯂꯤ ꯑꯇꯞꯄ ꯀꯩꯁꯨ ꯊꯣꯏꯗꯣꯛꯄ ꯇꯧꯗꯦ ꯗꯀꯨꯃꯦꯟꯇꯔꯤ ꯄꯥꯏꯁ ꯃꯁꯤ ꯇꯧꯗꯦ ꯑꯩ ꯍꯦꯟꯅ ꯀꯥꯎ ꯍꯣꯡꯖꯤꯜꯂꯀꯥꯟꯗ ꯇꯧꯒꯦꯗꯧꯅꯦ
ꯎꯝ
ꯑꯗꯨꯗꯤ ꯄꯩꯁꯥ ꯅꯨꯡꯁꯥ ꯀꯃꯥꯏ ꯀꯃꯥꯏ ꯇꯥꯜꯂꯤꯕ
ꯑꯁ ꯄꯩꯁꯥꯒ ꯇꯝꯐꯝ ꯈꯪꯗꯦꯗ ꯍꯥꯟꯅꯗꯤ ꯈꯔ ꯈꯔ ꯀꯦꯇꯔꯤꯡ ꯁꯥꯔꯚꯤꯁꯀ ꯍꯦꯛ ꯆꯠꯇꯅ ꯖꯨꯒꯥꯂꯤ ꯃꯇꯦꯛ ꯃꯇ ꯑꯣꯏꯣꯏꯕ ꯆꯇꯅ ꯌꯨꯝꯗ ꯁꯦꯟꯅ ꯍꯥꯏꯕ ꯇꯟꯕ ꯀꯥꯟꯗ ꯑꯗꯨꯃꯥꯏꯅ ꯇꯧꯔꯝꯃꯅꯤ ꯍꯧꯖꯤꯛꯇꯤ ꯑꯃꯨꯛ ꯄꯩꯈꯥ ꯅꯨꯡꯈꯥꯒꯤ ꯑꯃꯨꯛ ꯇꯧꯕꯗꯅ ꯑꯃꯨꯛ ꯆꯦꯠꯇꯦ ꯄꯩꯁꯥ ꯍꯧꯖꯤꯛ ꯇꯠꯂꯒ ꯂꯩꯔꯤ ꯑꯥ ꯍꯥꯟꯅꯗꯤ ꯖꯤꯄꯦꯗꯒꯁꯦ ꯄꯩꯁꯥ ꯈꯔ ꯌꯥꯎꯖꯔꯝꯕꯅꯤ ꯉꯔꯥꯡ ꯅꯍꯥꯟꯗꯤ ꯃꯊꯠ ꯃꯊꯠ ꯃꯊꯠ ꯇꯠꯂꯦ ꯅꯪꯒꯤꯗꯤ ꯀꯃꯥꯏ ꯀꯃꯥꯏꯅ ꯇꯥꯜꯂꯤꯒꯦ ꯍꯧꯖꯤꯛꯀꯥꯟ ꯄꯩꯁꯥ
ꯏꯁꯥ ꯑꯩ ꯍꯥꯟꯅ ꯏꯁꯀꯣꯂꯔꯁꯤꯞ ꯐꯪꯗ ꯈꯔ ꯂꯩꯍꯧꯁꯤ ꯃꯉꯥꯏ ꯑꯗ ꯑꯇꯣꯞꯄ ꯌꯨꯝꯗꯒꯤ ꯄꯥꯛ ꯌꯨꯝꯗꯒꯤꯕꯨꯗꯤ ꯂꯧꯗ꯭ꯔꯦ
ꯎꯝ
ꯏꯃꯥꯟꯅꯕꯗ ꯄꯩꯁꯥ ꯂꯩꯈꯤꯕ ꯈꯔ ꯈꯔ ꯂꯧꯁꯤꯜꯂ ꯑꯗꯨꯃꯥꯏꯅ ꯂꯩ ꯄꯩꯁꯥ ꯇꯥꯟꯕ ꯑꯩ ꯆꯠꯂꯤꯗꯨꯁꯨ ꯄꯩꯁꯥ ꯁꯥꯕ ꯍꯧꯗ꯭ꯔꯤꯕ
ꯎꯝ
ꯇꯥꯔꯤꯛ ꯇꯔꯥ ꯇꯔꯥꯉꯥ ꯑꯗꯨꯋꯥꯏꯗꯕꯨꯗꯤ ꯄꯩꯁꯥ ꯄꯤꯔꯛꯑꯣꯦ
ꯎꯝ ꯁꯦꯟꯗꯣꯛ ꯆꯥꯔꯤꯔꯣ ꯅꯪ ꯍꯧꯖꯤꯛꯀꯥꯟꯁꯦ
ꯕꯣꯏꯑꯦ ꯏꯁꯤꯡ ꯑꯅꯤ ꯀꯇꯅꯤꯗ
ꯑꯗꯨꯁꯨ ꯄꯩꯁꯥꯅꯤ ꯀꯩ
ꯃꯥ ꯄꯩꯁꯥꯅꯤ ꯇꯥꯔꯤꯛ ꯇꯔꯥ ꯇꯔꯥꯗ
ꯎꯝ ꯅꯪ ꯃꯔꯨꯞꯀꯨꯝꯕ ꯀꯩ ꯀꯩ ꯀꯩꯗꯤ ꯌꯥꯎꯗꯕ꯭ꯔꯣ
ꯂꯎꯗꯦꯗ ꯃꯔꯨ ꯍꯨꯝꯕꯒꯤ ꯄꯩꯁꯥ ꯂꯩꯔꯣꯏ ꯍꯥꯏꯅ ꯄꯥꯈꯠꯇꯅ
ꯎꯝ ꯁꯤꯒꯤꯦ ꯍꯥꯏꯕꯗꯗꯤ ꯅꯨꯄꯤꯁꯦ ꯊꯕꯛ ꯇꯧꯗ꯭ꯔꯁꯨ ꯑꯗꯨꯝ ꯅꯨꯄꯤꯁꯦ ꯄꯩꯁꯥ ꯑꯗꯨꯝ ꯄꯥꯏꯕꯅꯦ ꯀꯃꯥꯏ ꯃꯣꯏ ꯇꯨꯡꯖ ꯌꯥꯝ ꯍꯥꯏꯌꯦ ꯍꯥꯏ
ꯐꯖꯅ ꯀꯗꯥꯔ ꯂꯥꯇꯒ ꯂꯩꯅ ꯍ ꯃ
ꯎꯝ ꯃꯣꯏ ꯀꯩꯅꯣꯝ ꯆꯥꯅꯤꯡꯉꯦ ꯑꯗꯨꯝ ꯆꯥꯈꯤꯅꯤ
ꯎꯝ
ꯀꯩꯅꯣꯝ ꯂꯩꯅꯤꯡꯉꯦ ꯑꯗꯨꯝ ꯂꯩꯌꯦ ꯀꯥꯏꯗꯣꯏꯅꯣ ꯍꯪꯗꯦ
ꯃꯣꯏ ꯃꯣꯏ ꯀꯩꯁꯥ ꯁꯥ
ꯃꯋꯥ ꯀꯣꯏꯔꯒ ꯍꯥꯏꯅꯩꯔ ꯈꯪꯗꯦ
ꯥꯏ ꯅꯨꯄꯥꯗ ꯂꯧꯋꯅꯦꯗꯤ ꯄꯦꯄꯔ ꯅꯨꯡ ꯁꯦꯃꯤꯅꯥꯔ ꯅꯨꯡꯒꯤ ꯄꯥꯎ ꯑꯝꯇ ꯇꯥꯗꯦꯅꯦꯀꯣ
ꯍꯧꯖꯤꯛ ꯐꯥꯎꯒꯤꯗꯤ ꯇꯥꯗꯦ ꯖꯟ ꯌꯧꯔꯛꯑꯗꯤ ꯈꯔꯗꯤ ꯂꯥꯛꯐꯝꯗꯤ ꯊꯣꯛꯄꯅꯦ ꯑꯗꯣ ꯂꯥꯛ ꯀꯔꯤꯅꯤ ꯃꯅꯤꯄꯨꯔ ꯌꯨꯅꯤꯚꯔꯁꯤꯇꯤ ꯊꯥꯏꯅ ꯖꯨꯟ ꯖꯨꯂꯥꯏ ꯁ꯭ꯋꯥꯏꯗ ꯑꯦꯝ ꯌꯨꯒꯤ ꯑꯣꯏꯅ ꯀꯟꯚ꯭ꯔꯦꯟꯁ ꯇꯧꯕꯅꯦꯕꯀꯣ
ꯎꯝ
ꯑꯗꯨ ꯈꯗꯒꯤ ꯇꯧꯗꯕ ꯏꯟꯚꯥꯏꯔꯣꯟꯃꯦꯟꯇꯦꯜ ꯃꯇꯥꯡ ꯑꯗꯩ ꯁꯣꯁꯦꯜ ꯁꯥꯏꯟꯁꯀꯤ ꯃꯇꯥꯡ ꯑꯗꯨꯃꯥꯏꯅ ꯇꯧꯕꯅꯦ ꯍꯟꯗꯛ ꯇꯧꯗꯦꯕ
ꯉꯥꯍꯥꯟ ꯑꯩꯈꯣꯏꯅ ꯁꯦꯀꯦꯟ ꯁꯦꯃꯤꯁꯇꯔ ꯀꯥꯔꯛꯄꯗꯗꯤ ꯇꯧꯒꯤꯕꯅꯦ ꯐꯖꯅ
ꯑꯗꯨꯅꯦ ꯊꯥꯔꯠ ꯊꯥꯔꯠ ꯊꯥꯔꯠ ꯀꯥꯔꯛꯄꯗꯅꯤꯍꯦ
ꯊꯔꯠ꯭ ꯇ ꯑꯣꯏꯔꯝꯒꯅꯤ
ꯎꯝ
ꯑꯩꯒꯤꯗ ꯑꯩꯗꯤ ꯊꯥꯔꯗ ꯀꯩꯅ ꯁꯦꯀꯦꯟ ꯑꯗꯨꯗꯥꯏꯗ ꯌꯥꯝ ꯇꯧꯅꯒꯦ ꯑꯩꯈꯣꯏ ꯑꯩꯈꯣꯏ ꯁꯞꯖꯦꯛꯀꯤ ꯑꯣꯏꯅ
ꯑꯣ
ꯊꯥꯔꯠ ꯊꯥꯔꯠ ꯐꯣꯔ ꯁꯨ ꯇꯧ ꯇꯧꯒꯗ꯭ꯔꯥ ꯊꯔꯠꯇꯒꯤ ꯍꯩꯅ ꯄꯦꯄꯔ ꯐꯣꯡꯅꯕꯅ ꯁꯦꯃꯤꯅꯥꯔ ꯇꯧꯔꯛꯑꯗꯤꯅ ꯈꯜꯂꯦ ꯑꯗꯨꯝ ꯁꯇꯣꯔꯣ ꯈꯈꯤꯇ꯭ꯔꯦꯕꯝ
ꯑꯣ ꯅꯪ ꯀꯣꯔ ꯍꯣꯜ ꯀꯩꯀꯥꯒ ꯆꯠꯂ ꯌꯥꯎꯈꯤꯕꯗꯣ
ꯎꯝ
ꯍꯜꯂꯣ
ꯇꯌꯦ ꯇꯥꯏꯌꯦ
ꯑꯣ ꯅꯦꯋꯥꯛꯁꯦ ꯇꯠꯄꯩ ꯇꯥꯏꯞ ꯇꯧꯕ
ꯃꯀꯔꯗꯅ ꯑꯗꯨꯅꯦ ꯑꯗꯨꯃꯥꯏꯅ ꯇꯧꯔꯒ ꯆꯊꯒ ꯊꯥꯖꯤꯟꯒꯦꯅ ꯈꯟꯕꯅꯦ ꯂꯥꯛꯇꯦ
ꯎꯝ ꯔꯤꯖꯥꯔꯇꯦꯁꯟ ꯀꯩꯀꯥ ꯇꯧꯔꯤꯃꯤꯅ ꯅꯪ ꯃꯄꯥꯟ ꯂꯝꯒꯤ ꯑꯣꯏꯁꯨꯅꯦ
ꯎꯝ
ꯀꯟꯐ꯭ꯔꯦꯟꯁ ꯄꯦꯄꯔ ꯑꯃ ꯐꯣꯡꯅꯕ ꯊꯤꯌꯣꯗꯤ ꯍꯥꯏꯅꯕꯅꯤ
ꯎꯝ ꯃꯥꯥꯟ ꯅꯪꯒꯤꯁ ꯀꯃꯥꯏꯅ ꯊꯗꯣꯏꯅꯣ ꯈꯪꯗꯣ ꯃꯣꯏ ꯃꯣꯏ ꯌꯨꯅꯤꯚꯔꯁꯤꯇꯤ ꯋꯦꯕꯁꯥꯏꯠꯇ ꯑꯗꯨꯝ ꯌꯦꯡꯒ ꯐꯪꯗꯣꯏ ꯆꯠꯂꯣ
ꯎꯝ ꯑꯗꯨꯒꯨꯝꯕꯁꯦ ꯀꯩꯅꯣꯒꯤ ꯂꯤꯡ ꯑꯃꯗꯤ ꯑꯣꯖꯥꯒꯨꯝꯕꯒꯤ ꯂꯤꯡꯗꯣ
ꯎꯝ
ꯑꯗꯨꯒꯨꯝꯕꯅꯤ ꯂꯧꯅꯔꯒ ꯁꯤꯒꯨꯝꯕ ꯀꯟꯐ꯭ꯔꯦꯟꯁꯀꯨꯝꯕ ꯂꯥꯛꯑꯗꯤ ꯈꯣꯠꯂꯗꯤ ꯍꯥꯏꯕꯤꯔꯛꯎ ꯁꯦꯅꯤꯌꯥꯔꯕꯨ ꯑꯣꯏꯔꯁꯨ ꯀ꯭ꯂꯣꯁ ꯑꯣꯏꯕꯗꯣ
ꯎꯝ
ꯃꯣꯏꯗꯤ ꯑꯗꯨꯒꯨꯝꯕ ꯂꯤꯡꯕ ꯂꯩꯕ ꯁꯦꯅꯤꯌꯥ ꯂꯩꯕꯅꯦꯕ
ꯎ ꯑꯩꯈꯣꯏꯒꯤ ꯁꯦꯅꯤꯌꯥꯔꯈꯩꯁꯤꯗꯤ ꯌꯦꯠꯄ ꯁꯥꯎꯗꯦꯅ ꯑꯝꯇ ꯀꯩꯅꯣ ꯇꯧꯅ ꯇꯧꯔꯦ
ꯈꯪꯗꯦ ꯑꯗꯨꯒꯨꯝꯕ ꯑꯃ ꯂꯩꯔꯗꯤ ꯎꯝ
ꯏꯝ
ꯑꯦ ꯅꯪꯒꯤ ꯊꯥꯏꯅꯒꯤ ꯑꯩꯈꯣꯏꯒ ꯀꯨꯝꯗꯅ ꯈꯣꯠꯇꯅ ꯇꯧꯈꯤꯕ ꯐꯤꯂꯝ ꯑꯃꯗꯨꯗꯤ ꯀꯃꯥꯏ ꯀꯃꯥꯏꯅ ꯇꯧꯔꯦ
ꯅꯝꯁꯤꯟꯈ꯭ꯔꯦ ꯑꯗꯨꯃꯛ ꯐꯌꯦꯡ ꯄꯣꯔꯠꯐꯣꯂꯤꯌꯣ ꯁꯥꯕꯗ ꯍꯥꯞꯅꯕ ꯑꯣꯏꯅ ꯊꯝꯈ꯭ꯔꯦ
ꯎꯝ ꯑꯅꯧꯕ ꯅꯪ ꯅꯝꯅꯕ ꯄ꯭ꯔꯣꯖꯦꯛꯇꯤ ꯂꯩꯇꯕ꯭ꯔꯥ
ꯑꯩ ꯄꯨꯌꯥꯒꯤ ꯑꯃ ꯅꯝꯒꯦꯅ ꯈꯜꯂꯤ
ꯎꯝ
ꯑꯗꯒꯤ ꯑꯣꯖꯥ ꯍꯦꯠ ꯃꯥꯁꯇꯔꯒꯤ ꯗꯣꯀꯨꯦꯟ ꯗꯣꯀꯨꯃꯦꯟꯇ꯭ꯔꯤ ꯉꯥꯛꯇꯅꯤ ꯑꯅꯤꯃꯛ
ꯎꯝ
ꯑꯗꯨꯒ ꯑꯇꯣꯞꯄ ꯄ꯭ꯔꯣꯖꯦꯛ ꯑꯃꯁꯨ ꯁꯣꯔꯠ ꯐꯤꯂꯝ ꯑꯃ ꯅꯝꯖꯔꯛꯀꯄꯕꯅꯦ ꯑꯣ ꯍꯧꯖꯤꯛꯇꯤ ꯏꯁꯇꯨꯗꯦꯟ ꯅꯠꯇ꯭ꯔꯕꯅꯤꯅ ꯄꯩꯁꯥ ꯈꯔ ꯆꯪꯅꯤꯗꯅ ꯌꯥꯝꯗꯕꯗ ꯌꯥꯡꯈꯩꯃꯨꯛꯇꯤ ꯑꯗꯨꯝ ꯆꯪꯅꯤ ꯑꯗꯨꯒꯤꯁꯨ ꯄꯩꯁꯥ ꯈꯤꯇꯪ ꯍꯥꯟꯅ ꯇꯨꯡꯁꯤꯟꯈꯤꯒꯦ ꯇꯧꯅꯤ ꯀꯦꯃꯦꯔꯥꯗꯨꯁꯨ ꯃꯤꯉꯣꯟꯗꯒꯤ ꯋꯥꯏꯅꯗꯕꯤꯗ ꯏꯁꯥꯒꯤ ꯑꯣꯏꯅ ꯇꯧꯈ꯭ꯔꯒꯦꯅ ꯑꯗ ꯏꯗꯤꯠ ꯏꯗꯤꯠ ꯇꯧꯕ ꯈꯣꯠꯄꯗꯨꯁꯨ ꯇꯝꯈꯤꯒꯦꯅ ꯇꯧꯏ
ꯅꯪꯒꯤ ꯀꯦꯃꯦꯔꯥ ꯀꯔꯒꯨꯝꯗꯤ ꯇꯧꯗꯥꯏꯅꯦ ꯑꯗꯨ ꯀꯃꯥꯏꯅ ꯇꯧꯕꯅꯣ
ꯀꯦꯃꯦꯔꯥ ꯕꯨꯗꯤ ꯂꯩꯔꯦ ꯑꯗꯨꯝ ꯁꯤꯖꯤꯟꯅꯕ ꯌꯥꯏ ꯂꯦꯟꯁ ꯀꯩꯀꯥ ꯈ ꯂꯩ ꯏꯅꯦ
ꯍꯣꯏ
ꯇꯧꯕ ꯌꯥꯒꯦꯔꯥꯅꯦ ꯍꯩꯕ ꯌꯧꯗ꯭ꯔꯤꯕꯒꯤ ꯍꯥꯏꯗꯤ ꯈꯪꯕ ꯌꯥꯗꯕꯗꯤ ꯈꯪꯉꯁꯨ ꯍ ꯆꯅ ꯌꯥꯎꯕ
ꯎꯝ ꯁꯨꯝ ꯑꯩꯈꯣꯏ ꯅꯨꯡꯉꯥꯏꯔꯦ ꯄꯥꯏꯗꯗꯤ ꯁꯨꯡꯃꯩ ꯍꯩꯇꯕꯩ ꯇꯥꯏꯔꯞ ꯑꯗꯨꯝ ꯇꯧꯋꯦꯕ
ꯎꯝ ꯍꯥꯏꯥꯏꯗꯅꯦ
ꯁꯤꯅꯕꯩ ꯑꯦꯔꯦ ꯑꯩ ꯈꯥꯡ ꯁꯤꯖꯤꯟꯅꯕ ꯑꯦꯔꯤꯌꯥ ꯈꯛꯇꯅꯤ ꯑꯩꯈꯣꯏꯅ ꯀꯝꯄ꯭ꯌꯨ ꯇꯔꯒ ꯅꯝꯕꯅ ꯍꯩꯔꯤꯁꯦ ꯑꯇꯩ ꯀꯔꯤꯝ ꯍꯩꯇꯦꯕ
ꯎꯝ
ꯑꯗꯨꯅ ꯅꯪꯒꯤꯗꯨꯗꯤ ꯂꯥꯏꯟꯁꯨ ꯑꯣꯏꯔꯃꯤꯅ ꯂꯣꯏ ꯍꯩꯖꯤꯟ ꯑꯃꯗꯤ ꯗꯔꯀꯥꯔ ꯇꯥꯏꯗꯅ
ꯎꯝ ꯎꯝ ꯑꯩ ꯀꯥꯏ
ꯑꯧ ꯅꯈꯣꯟ ꯑꯃꯨꯛ ꯇꯞꯊꯔꯛꯄ ꯃꯥꯟꯕ
ꯑꯩꯅ ꯏꯁꯥꯒꯤ ꯀꯥꯗ ꯐꯖꯅ ꯂꯩꯔ ꯀꯥꯟꯗ ꯐꯖꯅ ꯐꯝꯃꯒ ꯇꯧꯅꯤꯡꯕ
ꯎꯝ ꯂꯩꯅꯕ ꯇꯧꯔꯣ ꯀꯥ ꯑꯃ ꯔꯦꯟ ꯑꯣꯏꯔꯁꯨ ꯂꯧꯒꯦꯔꯥ ꯑꯗꯒꯤ ꯅꯃꯥꯟꯅꯕ ꯅꯃꯥꯟꯅꯕ ꯀꯩꯀꯥ ꯆꯠꯄ ꯈꯣꯠꯄ ꯌꯥꯎꯈ꯭ꯔꯗꯤ ꯑꯗꯨꯗ ꯂꯩꯒꯦꯔꯥ ꯑꯃ ꯇꯧꯔꯣꯕ
ꯍꯥꯏꯅꯕꯅꯦ ꯍꯌꯦꯡ ꯀꯣꯜ ꯇꯧꯕꯅꯦ ꯑꯗꯣ ꯇꯨꯝꯒꯔ ꯃꯥꯜꯂꯦ ꯍꯌꯦꯡ ꯐꯖꯅ ꯇꯧꯔꯒ ꯍꯪꯉꯒꯦ ꯑ ꯂꯩꯗꯣꯏꯔꯥ ꯂꯩꯔꯣꯏꯗꯣꯏꯔꯅ ꯃꯥꯅ ꯂꯩꯔꯔꯣꯏꯅ ꯍꯥꯏꯔꯝꯃꯦ
ꯎꯝ
ꯑꯗꯨꯒ ꯑꯃꯨꯛ ꯑꯗꯩ ꯑꯃꯨꯛ ꯍꯥꯏꯔꯗꯤ ꯐꯔꯛ ꯌꯥꯝ ꯇꯥꯏꯌꯦꯕ
ꯍꯣꯏ
ꯃꯥ ꯂꯩꯔꯔꯣꯏꯅꯦ ꯍꯥꯏꯔꯝꯕꯗꯒꯤ ꯄꯣꯠ ꯆꯩꯩ ꯂꯣꯏ ꯄꯨꯜꯂꯛꯑꯦ
ꯌꯥꯗ꯭ꯔꯣ ꯄꯩꯁꯥꯒꯦ ꯇꯥꯔꯒ ꯑꯩꯅ ꯂꯩꯗꯣꯏ ꯔꯦꯟꯁꯦ ꯑꯗꯨꯝ ꯄꯨꯟꯅ ꯂꯩꯃꯤꯟꯅꯕ ꯑꯗꯨꯅꯤꯗ
ꯍꯗꯤ ꯌꯦꯂ ꯏꯗꯤ
ꯎꯝ
ꯑꯍꯥꯟꯕ ꯕꯦꯂꯤꯠ ꯎ
ꯅꯨꯡꯗꯥꯡ ꯉ ꯑꯁꯤꯗꯤ ꯀꯩꯀꯩ ꯑꯇꯩ ꯊꯕꯛ ꯇꯧꯗꯧꯕ ꯂꯩꯔꯤꯒꯦ ꯕꯣꯟ ꯅꯨꯡ ꯌꯦꯡꯗꯧꯕ ꯈꯣꯠꯇꯧꯕ
ꯃꯥꯜꯂꯦ ꯌꯦꯡꯁꯤꯔꯅ ꯈꯜꯂꯤꯅꯤ
ꯑꯩ ꯊꯦꯡꯃꯜꯂꯗꯤ ꯇꯜꯂꯤꯅꯦ ꯄꯨꯡ ꯉꯁꯤꯒꯤꯗꯣ ꯕꯥꯔꯣ ꯃꯈꯥꯏꯔꯣ ꯑꯃ ꯃꯈꯥꯏꯔꯣ
ꯃ ꯋꯥꯈ ꯅ
ꯆ ꯑꯗꯨꯗꯤ ꯌꯥꯔꯦ ꯇꯨꯝꯖꯔꯒꯦ
ꯕꯤ ꯄꯤ ꯁꯇ꯭ꯔꯣꯛ ꯑꯩꯁꯨ ꯕꯣꯜ ꯀꯌꯥ ꯌꯦꯡꯗ ꯌꯦꯡꯅꯤꯡꯗꯕ ꯑꯗꯣ ꯈꯪꯗꯦ ꯌꯦꯡꯕ ꯑꯗꯨꯅꯤ ꯍꯣꯔꯦꯟ ꯇꯨꯝꯅꯤꯡꯉꯗꯤ ꯑꯗꯨꯝ ꯇꯨꯝꯈꯤꯗꯣꯏ ꯄꯣꯠꯅꯤ
ꯉꯟꯅ ꯍꯧꯒꯠꯂꯒ ꯊꯕꯛ ꯑꯃ ꯇꯧꯒꯤꯕꯅ ꯐꯩꯌꯦꯕ
ꯎꯝ
ꯊꯦꯡꯉꯗꯤ ꯇꯜꯂꯦ ꯌꯦꯡꯕ
ꯎ ꯀꯩꯅ ꯈ
ꯐꯔꯦ ꯑꯗꯨꯗꯤ ꯅꯪꯒꯤ ꯄꯣꯊꯥꯅꯕ ꯇꯧꯔꯣ ꯊꯦꯡꯖꯤꯜꯂꯑꯦ ꯎꯝ
ꯍ ꯐꯅ ꯍꯥꯏꯅꯀ
ꯑꯣꯝ